ꯎꯝ ꯇꯥꯕ꯭ꯔꯣ? ꯍꯜꯂꯣ!
ꯀꯔꯤ ꯇꯧꯔꯤꯕ꯭ꯔꯣ?
ꯍꯧꯖꯤꯛꯁꯤ ꯕꯣꯜ ꯌꯦꯡꯕ ꯇꯥꯏ ꯕꯣꯜ ꯉꯥꯏꯅ ꯉꯥꯏꯅ ꯕꯣꯜ ꯉꯥꯏꯅ ꯉꯥꯏꯅ ꯀꯣꯜ ꯈꯤꯡꯉꯛꯄꯅꯤ
ꯕ ꯣꯜ ꯌꯦꯡꯒꯦ ꯍꯥꯏꯕ꯭ꯔꯣꯕ
ꯕꯣꯜ ꯌꯦꯡꯅꯉꯥꯏꯒꯤ ꯀꯟꯅ ꯉꯥꯏꯔꯤ
ꯑꯣ ꯕ꯭ꯔꯥꯖꯤꯜ ꯁꯞꯄ ꯀꯔꯤ ꯕ꯭ꯔꯥꯖꯤꯜ ꯁꯞꯄꯣꯔꯠ ꯇꯧꯅꯤꯕꯅ
ꯑꯩꯗꯤ ꯅꯣꯔꯋꯦꯗ ꯂꯩꯔꯦ ꯉꯁꯤꯒꯤꯗꯤ
ꯑ
ꯅꯣꯔꯋꯦꯗ ꯑꯣꯏꯅ ꯂꯩꯔꯦ ꯅꯣꯔꯋꯦꯒꯤ ꯁꯞꯄꯣꯔꯠꯇ
ꯕꯔꯥꯖꯤ ꯍꯂꯥꯟ ꯇꯧꯔꯅꯨ ꯅꯪ ꯑ ꯀꯩꯅꯣꯒꯤꯁꯨ ꯁꯄꫭꯔꯠ ꯔꯦꯟ ꯇꯧꯋꫭ
ꯍꯂꯥꯟ ꯑꯣꯏꯅ ꯅꯩꯔꯦ ꯉꯁꯤꯒꯤꯗꯤ
ꯅꯤꯃꯥꯏ ꯁꯄꯣꯗ ꯑꯣꯏꯅ ꯇꯧꯑꫭꯕ
ꯅꯤꯃꯥꯜꯗꯤ ꯄꯥꯝꯗ꯭ꯔꯦ ꯇꯥꯇꯨ ꯇꯥꯇꯨ ꯃꯌꯥꯝ ꯍꯛ
ꯀꯩꯅꯣ ꯅꯤꯃꯥꯔꯅꯦ ꯃꯤ ꯁꯨꯄꯔꯁꯇꯥꯔꯅꯦ ꯈꯪꯗ꯭ꯔꯣ ꯅꯪ
ꯑꯩ ꯅꯤꯃꯥꯔ ꯄꯥꯝꯗꯦ ꯑꯋꯥꯔꯁ꯭ꯃꯥꯠ ꯆꯠꯃꯜꯂꯦ ꯅꯦꯃꯥꯔꯁꯦ
ꯅꯨꯃꯥꯏꯗꯤ ꯍꯥꯏꯅꯨꯗ
ꯅ ꯅꯦꯃꯥꯔ ꯄꯥꯝꯃꯗꯤ ꯅꯪ ꯑꯣꯏꯅ ꯅꯦꯃꯥꯔ ꯁꯄꯣꯔꯠ ꯇꯧꯔꯣ ꯑꯩ ꯍꯥꯂꯥꯟ ꯁꯄꯣꯔꯠ ꯇꯧꯔꯒꯦ ꯑꯗꯨꯒ ꯀꯅꯥꯅ ꯉꯝꯕ ꯉꯝꯗꯕ ꯑꯗꯨꯗꯤ ꯍꯌꯤꯡ ꯅꯣꯡꯉꯥꯟꯕꯗ ꯑꯗꯨꯝ ꯈꯪꯉꯒꯅꯤꯗꯅ ꯌꯦꯡꯕ ꯌꯦꯡꯗꯕꯨꯗꯤ ꯈꯪꯗꯦ ꯂꯨ ꯐꯨꯜ ꯌꯦꯡꯕ ꯌꯦꯡꯗꯕꯗꯤ ꯑꯗꯨ
ꯌꯦꯡꯗ꯭ꯔꯁꯨ ꯍꯥ ꯒꯨꯒꯜꯁꯇ ꯏꯟꯁꯇꯥꯗ
ꯑꯌꯨꯛ ꯉꯟꯇꯥꯗꯒꯨ
ꯇꯥ ꯏꯟꯁꯇꯒ꯭ꯔꯥꯝ ꯄꯥꯏꯕ꯭ꯔꯣ
ꯑꯩ ꯏꯟꯁꯇꯥꯒ꯭ꯔꯥꯝ ꯄꯥꯏꯗꯦ
ꯄꯥꯏꯗꯦ
ꯏꯟꯁꯇꯥꯒ꯭ꯔꯥꯝ ꯍꯥꯟꯅ ꯑꯔꯤꯕ ꯑꯃꯗꯤ ꯂꯩꯕꯅꯦ ꯃꯔꯛ ꯃꯔꯛ ꯕꯤꯗꯤꯌꯣꯒꯨꯝꯕ ꯌꯦꯡꯕꯒꯤ
ꯑꯣ ꯑꯩꯁꯨ ꯑꯃ ꯍꯥꯡꯕꯅ ꯐꯗꯧ ꯃꯥꯜꯂꯦ ꯏꯟꯁꯇꯥꯒ꯭ꯔꯥꯝ
ꯍꯥꯡꯉꯣꯅ ꯐꯣꯂꯣ ꯇꯧꯔꯛꯀꯦ ꯅꯪꯅꯁꯨ ꯐꯣꯂꯣ ꯕꯦꯛ ꯇꯧꯔꯑꯣ
ꯇꯧꯔꯛꯀꯅꯨ
ꯁꯛꯈꯪ ꯃꯥꯏꯈꯪꯅꯕ ꯑꯣꯏꯅ ꯏꯟꯁꯇꯥꯗ ꯐꯣꯂꯣ ꯇꯧꯔꯛꯀꯦꯕ
ꯎꯝ ꯇꯧꯔꯛꯀꯅꯨ ꯇꯧꯔꯒꯅꯨ
ꯍꯧꯖꯤꯛꯁꯤ ꯀꯔꯤ ꯇꯧꯕꯤꯔꯝꯃꯤꯅꯣ
ꯗꯨꯝ ꯕꯣꯜ ꯉꯥꯏꯕ ꯑꯣꯏꯅ ꯉꯥꯡꯔꯒ ꯂꯩꯌꯦ ꯍꯌꯦꯡ ꯀꯔꯤ ꯊꯕꯛ ꯆꯠꯀꯦꯔꯣ
ꯍꯌꯤꯡ ꯍꯌꯤꯡꯗꯤ ꯎ ꯊꯥꯕ ꯂꯩꯌꯦ ꯑꯩꯈꯣꯏ ꯈꯨꯟꯒꯤ ꯖꯨꯠ ꯗꯤꯄꯥꯠꯃꯦꯟꯒꯤ ꯑꯣꯏꯅ ꯎ ꯆꯥꯔꯥ ꯊꯥꯕ ꯄ꯭ꯔꯣꯒꯥ꯭ꯔꯝ ꯑꯃ ꯁꯤꯜꯂꯦꯕꯀꯣ ꯍꯌꯦꯡꯁꯦ
ꯑꯣ ꯀꯔꯝꯕꯔꯣ
ꯎ ꯊꯥꯕ ꯎ
ꯎ ꯊꯥꯕ ꯍꯥꯏꯕꯗꯤ ꯀꯔꯤꯅꯣ ꯒꯣꯕꯔꯃꯦꯟꯗꯒꯤ ꯎ ꯄꯤꯔꯛꯄ꯭ꯔꯥ ꯅꯠ ꯇ꯭ꯔ ꯀꯗꯥꯏ ꯑꯦꯟꯖꯤꯌꯣ ꯒꯤꯒꯨꯝꯕ
ꯒꯣꯔꯃꯦꯟꯗꯒꯤ ꯑꯥꯏꯁꯦꯔ ꯅꯍꯥꯟꯃꯨꯛ ꯑꯥ ꯅꯦꯖꯜ ꯏꯟꯚꯥꯏꯔꯣꯃꯦꯟ ꯗꯦꯗ ꯊꯥ ꯒꯤ ꯅꯨꯃꯤꯠꯇꯨꯗ ꯊꯥꯕꯗꯨꯗ ꯄꯔꯐꯣꯔꯃꯦꯟꯁꯤ ꯈꯔꯞ ꯐꯖꯩ ꯍꯥꯏꯗꯅ ꯃꯣꯏ ꯏꯟꯀ꯭ꯋꯥꯔꯤ ꯂꯥꯛꯄꯗ ꯀꯔꯤ ꯍꯥꯏꯒꯅꯤ ꯈꯣꯏꯒꯤꯁꯤ ꯅꯣꯏꯁꯤꯜ ꯎ ꯆꯥꯔꯥ ꯐꯣꯔ ꯍꯟꯗ꯭ꯔꯦꯠꯃꯨꯛ ꯊꯥꯕ ꯁꯚꯦꯟ ꯍꯟꯗ꯭ꯔꯦꯠꯃꯨꯛ ꯊꯥꯕꯁꯤꯗ ꯐꯥꯏꯚ ꯐꯤꯐꯇꯤ ꯐꯣꯔ ꯍꯟꯗ꯭ꯔꯦꯠꯀꯤ ꯆꯥꯡꯗꯗꯤ ꯐꯖꯅ ꯍꯧꯍꯜꯂꯦ ꯍꯥꯏꯗꯅ ꯅꯧꯅ ꯃꯨꯛꯀꯪ ꯉꯁꯤꯁꯦ ꯎ ꯆꯥꯔꯥ ꯐꯣꯔ ꯍꯟꯗ꯭ꯔꯦꯠꯃꯨꯛ
ꯑꯗꯣ ꯀꯗꯥꯏꯋꯥꯏ ꯊꯥꯒꯦ ꯇꯧꯕ꯭ꯔꯕ ꯎ ꯆꯥꯔꯥꯗꯣ
ꯈꯣꯏꯒꯤ ꯑ ꯑꯩꯒꯤ ꯐꯥꯝ ꯆꯠꯄꯒꯤ ꯂꯝꯕꯤꯗ ꯊꯥꯒꯅꯤ ꯈꯣꯏꯒꯤ ꯁꯤꯃꯤꯇ꯭ꯔꯤꯁꯨ ꯑꯣꯏꯕꯀꯣ
ꯑꯣ
ꯁꯤꯃꯤꯇ꯭ꯔꯤꯁꯨ ꯑꯣꯏꯕ ꯑꯗꯨ ꯁꯤꯃꯤꯇ꯭ꯔꯤꯒꯤꯁꯤ ꯑꯥ ꯁꯦꯅꯔꯤꯁꯨ ꯑꯣꯏꯕ ꯌꯥꯅꯕ ꯍꯥꯏꯗꯅ ꯑꯗꯨꯒꯤ ꯁ꯭ꯇꯥꯏꯜꯗ ꯈꯔ ꯊꯥꯕ
ꯑꯣ ꯌꯥꯝ ꯐꯩꯅ ꯑꯗꯨꯗꯤ
ꯎꯝ ꯑꯗꯨꯒ ꯑꯔꯦꯝꯕ ꯃꯈꯩꯁꯤ ꯑꯈꯣꯏ ꯈꯨꯟ ꯆꯪꯕꯒꯤ ꯂꯝꯕꯤꯁꯦ ꯂꯧ ꯎꯕ ꯃꯌꯥꯝꯁꯤꯡꯁꯤꯅ ꯕꯣꯔꯗꯔꯁꯤ ꯍꯦꯟꯗꯣꯔꯛꯇꯅ ꯉꯥꯏꯒꯤ ꯎ ꯊꯥꯍꯧꯔꯒꯗꯤ ꯎꯗꯨ ꯍꯤꯡꯉꯛꯑꯗꯤ ꯃꯣꯏ ꯂꯧ ꯃꯇꯝꯗ ꯂꯩꯔꯥꯏ ꯌꯥꯟꯕ ꯈꯣꯠꯄ ꯇꯧꯕ ꯈꯣꯏꯗꯨ ꯈꯔ ꯑꯗꯨꯒꯤꯗꯁꯨ ꯁꯦꯐ ꯑꯣꯏꯅ ꯉꯥꯏꯒꯤ ꯗꯃꯛꯇ ꯗꯨꯒꯤꯁꯨ ꯊꯥꯒꯅꯤ
ꯌꯥꯝ ꯐꯩꯌꯦ
ꯈꯪꯗꯦ ꯃꯤꯅꯗꯤ ꯅꯣꯏ ꯍꯥꯟꯅ ꯊꯥꯕ ꯃꯇꯝꯗꯗꯤ ꯅꯣꯏꯅ ꯊꯥꯕꯁꯤ ꯄꯔꯐꯣꯔꯃꯦꯟ ꯐꯖꯩ ꯀꯥꯏꯅꯗꯤ ꯊꯥꯒꯠꯄꯤꯔꯛꯏ
ꯎꯝ
ꯍꯌꯦꯡꯗꯤ ꯀꯔꯤ ꯊꯛ ꯎꯝ ꯎꯝ ꯒꯣꯔꯃꯦꯟꯅ ꯁꯤꯜꯂꯛꯄꯅꯤꯅ ꯑꯩꯈꯣꯏꯁꯨ ꯑꯩꯈꯣꯏꯁꯨ ꯒꯣ ꯒꯣꯔꯃꯦꯟ ꯃꯈꯥꯗ ꯂꯩꯕꯅꯤꯅ ꯒꯣꯔꯃꯦꯟꯅ ꯇꯧꯎ ꯍꯥꯏꯔꯗꯤ ꯑꯝ ꯑꯃꯨꯛꯀ ꯇꯧꯕ ꯇꯥꯕꯅꯤꯅ‌ꯦ ꯒꯣꯔꯃꯦꯟꯅ ꯊꯥꯖꯕ ꯃ ꯇꯨꯡ ꯏꯟꯅ ꯎ ꯆꯥꯔꯥꯁꯤ ꯅꯣꯏ
ꯍꯣꯏ ꯑꯗꯨ ꯐꯩꯅ ꯅꯣꯏ ꯈꯨꯟꯒꯤꯗꯃꯛ ꯅꯣꯏꯒꯩꯁꯨ ꯀꯥꯟꯅꯩꯅ ꯎ ꯍꯧꯕ ꯍꯥꯏꯕꯗꯤ
ꯎ ꯍꯧꯕ ꯍꯥꯏꯁꯤ ꯀꯥꯗꯤ ꯀꯥꯟꯅꯩ
ꯎꯝ ꯑꯗꯨ ꯐꯔꯦꯅꯥ ꯆꯔꯥ ꯄꯤꯕꯗꯣ
ꯎꯝ ꯗꯨꯒ ꯑꯈꯣꯏ ꯈꯨꯟ ꯑꯥ ꯁ ꯁꯝ ꯋꯤꯟꯇꯔꯁꯦ ꯋꯤꯟꯇꯔ ꯗꯨꯝ ꯍꯦꯜꯂꯦ ꯁꯝꯃꯔ ꯃꯇꯝꯗ ꯐꯝꯕ ꯅꯨꯡꯉꯥꯏꯅꯉꯥꯏꯒꯤ ꯗꯨꯁꯨ ꯁꯦꯝꯁꯦ ꯍꯥꯏꯗꯅꯀ‌ꯣ ꯈꯣꯏ ꯀ꯭ꯂꯕ ꯃꯦꯝꯕꯔ ꯈꯣꯏ ꯖꯨꯠ ꯈꯣꯏ ꯈꯔ ꯄꯨꯟꯕ ꯄꯨꯟꯕ ꯖꯒꯥ ꯑꯃ ꯂꯩꯏꯕꯀꯣ ꯑꯗꯨꯒ ꯈꯨꯟꯒꯤ ꯑꯦꯅꯤ ꯀꯔꯤ ꯀꯔꯥ ꯂꯩꯔꯒꯁꯨ ꯑꯈꯣꯏ ꯄꯨꯟꯐꯝ ꯎꯝ ꯑꯃ ꯂꯩꯌꯦ ꯈꯨꯟ ꯃꯅꯨꯡꯗ ꯑꯗꯨꯗꯁꯨ ꯎ ꯊꯥꯔ ꯑꯗꯨꯗ ꯎ ꯊꯥꯔꯒ ꯆꯥꯎꯔꯛꯄ ꯃꯇꯝꯗ ꯐꯝꯕ ꯌꯥꯕꯒꯤ ꯁ‌ꯦ ꯁꯦꯝꯁ‌ꯦ ꯍꯥꯏꯗꯅꯁꯨ ꯈꯟꯅꯩꯕ
ꯎꯝ ꯅ‌ꯣꯏꯅ‌ꯦ
ꯎꯝ ꯅꯪꯗꯤ ꯍꯌꯦꯡ ꯀꯔꯥꯏ ꯀꯔꯤ ꯀꯔꯤ ꯊꯕꯛ ꯂꯩꯒꯦ ꯍꯌꯦꯡ ꯆꯠꯅꯉꯥꯏ
ꯑꯩꯗꯤ ꯏꯁꯀꯨꯟ ꯆꯠꯀꯅꯤꯌꯦ
ꯁ꯭ꯀꯨꯜ ꯑꯣ ꯑꯗꯨꯗꯤ ꯁ‌ꯣꯝꯁꯦ
ꯀꯨꯜ ꯀꯥꯕ ꯍꯧꯔꯅꯤ ꯑꯩꯈꯣꯏꯗꯤ ꯍꯌꯦꯡꯗꯩ
ꯐꯩꯅꯦ ꯇꯤꯆꯔ ꯍꯥꯏꯇꯥꯔꯦꯅꯦ ꯑꯗꯨꯗꯤ ꯑꯣꯖꯥ
ꯍꯣꯏ ꯑꯣꯖꯥ ꯃꯆꯥ ꯑꯃ ꯑꯣꯏꯕꯅꯤꯅ ꯁ꯭ꯀꯨꯜ ꯀꯥꯕ ꯍꯧꯕ ꯇꯥꯔꯦ ꯍꯌꯦꯡꯗꯒꯤꯗꯤ
ꯑ ꯁ꯭ꯀꯨꯜꯗ ꯑꯣꯖꯥꯁꯨ ꯎꯌꯦ ꯍꯥꯏꯅꯁꯨ ꯇꯥꯛꯄꯤꯔꯦ ꯁ꯭ꯀꯨꯜꯒꯤ ꯁ꯭ꯀꯨꯜꯒꯤ ꯑꯉꯥꯡ ꯂꯥꯏꯔꯤꯛ ꯇꯥꯛꯄꯗ ꯑꯋꯥ ꯅꯨꯡꯉꯥꯏ ꯀꯔꯤ ꯀꯔꯤ ꯂꯩꯒꯦ
ꯎꯝ ꯌꯥꯝ ꯅꯨꯡꯉꯥꯏꯌꯦꯅ ꯁ꯭ꯀꯨꯜ ꯂꯥꯏꯔꯤꯛ ꯇꯥꯛꯄꯗꯤ
ꯑꯗꯣ
ꯖꯥ ꯍꯥꯏꯕꯗꯒꯤ ꯅꯨꯡꯉꯥꯏꯕ ꯂꯩꯗꯕ ꯌꯥꯅꯤ
ꯑꯗꯨ ꯁ꯭ꯀꯨꯜ ꯈꯔꯅꯗꯤ ꯑꯣꯖꯥ ꯈꯣꯏꯁꯤ ꯇꯤꯆꯔ ꯈꯣꯏꯁꯦ ꯑꯟꯇꯤ ꯍꯥꯏꯅꯁꯨ ꯀꯥꯎꯍꯜꯂꯦ ꯀꯣ ꯖꯒꯥꯥ ꯈꯔꯅ ꯗꯤ ꯃꯤ ꯁꯥꯏꯅꯁꯨ ꯀꯥꯎꯍꯟꯕ ꯂꯩꯌꯦ ꯑꯗꯨ ꯑꯅꯝꯕꯗꯤ
ꯀꯃꯥꯏ ꯑꯟꯇꯤ ꯀꯧꯒꯔꯣ ꯃꯤꯁ ꯃꯦꯗꯥꯝ ꯁꯥꯔ ꯑꯗꯨꯃꯥꯏꯅ ꯀꯧꯅꯩꯅ
ꯑꯗꯨ ꯃꯤꯁ ꯃꯦꯗꯥꯝ ꯁꯥꯔ ꯍꯥꯏꯅ ꯀꯧꯕꯗꯨ ꯑꯉꯥꯡꯒꯤ ꯁ꯭ꯀꯨꯜ ꯈꯔꯅꯗꯤ ꯑꯅꯝꯕ ꯗꯤ ꯑꯪꯀꯜ ꯑꯟꯇꯤ ꯀꯥꯏꯅ ꯀꯧꯅꯩꯕ ꯑꯗꯨ ꯅꯣꯏꯒꯤ ꯁ꯭ꯀꯨꯜꯗꯗꯤ ꯀꯃꯥꯏꯅ ꯀꯥꯎꯅꯒꯦ ꯍꯥꯏꯕ
ꯃꯤꯁ ꯃꯦꯗꯥꯝ ꯁꯥꯔꯒꯨꯝꯕ ꯑꯌꯥꯝꯕ ꯀꯧꯅꯍꯜꯔꯦ
ꯑꯣ ꯑꯗꯨ ꯅꯣꯏꯒꯤꯁꯤ ꯀ꯭ꯂꯥꯁ ꯀꯌꯥ ꯐꯥꯎ ꯂꯩꯕꯒꯦ
ꯇꯥꯕ꯭ꯔꯥ
ꯎꯝ
ꯀ꯭ꯂꯥꯁ ꯀꯌꯥ ꯐꯥꯎ ꯂꯩꯒꯦꯕ ꯅꯣꯏꯒꯤ ꯁ꯭ꯀꯨꯜꯁꯦ
ꯎꯍꯣꯏꯒꯤꯁꯦ ꯀ꯭ꯂꯥꯁ ꯑ ꯄ꯭ꯔꯥꯏꯃꯔꯤ ꯂꯦꯚꯦꯜ ꯉꯇꯅꯦ
ꯑꯣ ꯁꯥꯇ꯭ꯔꯗꯤ ꯀꯌꯥꯃꯨꯛ ꯑꯣꯏꯒꯦ
ꯁꯥꯇ꯭ꯔꯁꯦ ꯑꯩꯠꯇꯤꯒꯨꯝꯕ ꯑꯣꯏꯔꯝꯅꯤ
ꯑꯣ ꯌꯥꯝꯃꯤꯅꯦ ꯑꯩꯠꯇꯤꯗꯤ
ꯑ
ꯍꯧꯖꯤꯛꯀꯥꯟꯒꯤ ꯄ꯭ꯔꯥꯏꯃꯥꯔꯤ ꯂꯦꯚꯦꯜꯒꯤꯗꯗꯤ ꯆꯥꯕ ꯍꯩꯕꯁꯤ ꯑꯅꯝꯕꯗꯤ ꯋꯥꯅꯗꯤ ꯌꯥꯎꯕꯅꯤ ꯅꯠꯇ꯭ꯔꯣ
ꯑꯣꯏ ꯑꯗꯣ ꯁ꯭ꯀꯨꯜꯗꯣ ꯁ꯭ꯀꯨꯜꯁꯨ ꯃꯅꯨꯡꯗ ꯂꯩꯕꯒꯤꯅꯤꯗ ꯃ ꯄꯥꯟꯒꯨꯝꯕ ꯂꯩꯔꯩꯅꯦꯀꯣ ꯁꯥꯇ꯭ꯔ ꯍꯦꯟꯅ ꯌꯥꯝꯒꯦ ꯇꯧꯕ ꯃꯅꯨꯡꯗ ꯂꯩꯕꯅꯤꯅ
ꯃꯊꯪ ꯆꯍꯤꯗꯗꯤ ꯁ꯭ꯀꯨꯜꯒꯤ ꯀ꯭ꯂꯥꯁꯁꯦ ꯑꯞꯒ꯭ꯔꯦꯗ ꯇꯧꯅꯉꯥꯏꯒꯤ ꯄ꯭ꯂꯥꯟ ꯀꯇꯤ ꯂꯩꯇꯕ꯭ꯔꯣ ꯅꯣꯏꯒꯤ ꯁ꯭ꯀꯨꯜꯁꯦ
ꯍꯣꯏ ꯑꯗꯨ ꯑꯞꯒ꯭ꯔꯦꯗ ꯇꯧꯅꯤꯡꯉꯥꯏꯗꯣ ꯁ꯭ꯀꯨꯜ ꯇꯣꯞꯄ ꯂꯩꯕꯤꯅꯤꯅ ꯈꯔꯥꯛ ꯇꯥꯏꯕ ꯑꯞꯒ꯭ꯔꯦꯗ ꯇꯧꯕꯗꯤ
ꯍꯣꯏ ꯆꯨꯝꯕꯨ ꯆꯨꯝꯃꯤ ꯍꯧꯖꯤꯛꯀꯥꯟꯁꯤꯗꯤ ꯁ꯭ꯀꯨꯜꯁꯦ
ꯀꯨꯜꯁꯦ ꯃꯁꯤꯡ ꯌꯥꯝ ꯌꯥꯝꯗ꯭ꯔꯥ
ꯌꯥꯝꯅꯗꯤ ꯊꯣꯛꯂꯦ ꯎꯝ ꯌꯥꯝꯅꯗꯤ ꯊꯣꯛꯂꯛꯑꯦ ꯁꯇ꯭ꯔꯥ ꯌꯥꯝꯕ ꯌꯥꯝꯗꯕꯗꯤ ꯈꯪꯗꯦ ꯑꯦꯔꯤꯌꯥ ꯈꯨꯗꯤꯡꯃꯛꯁꯤꯗ
ꯑꯗꯨꯒꯤ
ꯑꯦꯔꯤꯌꯥ ꯈꯨꯗꯤꯡꯃꯛꯇ ꯁ꯭ꯀꯨꯜ ꯑꯦꯝꯜ ꯑꯃ ꯑꯅꯤ ꯑꯅꯤ ꯑꯍꯨꯝ ꯑꯗꯨꯝꯗꯤ ꯄꯪꯂꯩꯗ ꯂꯩꯅꯔꯕꯅꯦꯕꯀꯣ ꯍꯩꯀꯥꯟꯗꯁꯦ ꯁ꯭ꯀꯨꯜꯁꯦ
ꯅꯣꯏ ꯂꯩꯐꯝꯁꯨ ꯁ꯭ꯀꯨꯜ ꯂꯩꯕ꯭ꯔꯣ
ꯑꯩꯈꯣꯏ ꯂꯩꯐꯝꯁꯤ ꯑꯩꯒꯤ ꯑꯩꯈꯣꯏ ꯂꯩꯕ ꯖꯒꯥꯃꯛꯁꯤꯗꯗꯤ ꯒꯣꯔꯃꯦꯟꯒꯤ ꯁ꯭ꯀꯨꯜ ꯑꯃꯗꯤ ꯂꯩꯌꯦ
ꯄꯨꯔ
ꯍꯣꯏ ꯄ꯭ꯔꯥꯏꯃꯥꯔꯤ ꯁ꯭ꯀꯨꯜ ꯑꯃꯗꯤ ꯂꯩꯌꯦ ꯑꯗꯨꯒ ꯄ꯭ꯔꯥꯏꯃꯥꯔꯤ ꯁ꯭ꯀꯨꯜ ꯑꯗꯨꯗꯒꯤ ꯋꯥꯟ ꯀꯤꯂꯣꯃꯤꯇꯔ ꯃꯨꯛ ꯆꯠꯄ ꯃꯇꯝꯗꯗꯤ ꯃꯣꯏ ꯑꯉꯥꯡꯒꯤ ꯁ꯭ꯀꯨꯜ ꯑꯃꯗꯤ ꯂꯩꯌꯦ ꯑꯉꯥꯡꯒꯤ ꯁ꯭ꯀꯨꯜ ꯑꯃꯗꯤ ꯂꯩꯌꯦꯕ ꯑꯩꯈꯣꯏꯒꯤ ꯑꯩꯅ ꯂꯩ
ꯀ꯭ꯌꯥꯔꯔꯣ ꯀꯔꯤꯔꯣ
ꯎꯝ ꯗꯦ ꯀꯦꯌꯔ ꯗꯦ ꯀꯦꯌꯔꯃꯛꯇꯤ ꯅꯠꯇꯦ ꯃꯣꯏꯁꯤ ꯀ꯭ꯂꯥꯁ ꯐꯥꯏꯚ ꯐꯥꯎꯕ ꯂꯩꯌꯦꯕꯀꯣ
ꯑꯣ ꯑꯗꯨꯗꯤ ꯄ꯭ꯔꯥꯏꯃꯥꯔꯤ ꯁ꯭ꯀꯨꯜ ꯇꯥꯏꯞꯅꯤꯅ ꯃꯣꯏꯁꯨ
ꯍꯣꯏ ꯀ꯭ꯂꯥꯁ ꯐꯥꯏꯚ ꯐꯥꯎꯕꯗꯤ ꯂꯩꯌꯦ ꯑꯗꯨ ꯃꯣꯏꯁꯤ ꯃꯣꯏꯁꯦ ꯎꯝ ꯀꯩꯅꯣꯁꯨ ꯑꯣꯏꯌꯦ ꯍꯣꯏ ꯕꯣꯔꯗꯤꯡꯁꯨ ꯍꯥꯡꯕꯀꯣ ꯗꯦ ꯇꯥꯏꯝꯒꯤꯗꯁꯨ ꯄꯥ ꯑꯉꯥꯡꯁꯦ ꯕꯣꯔꯗꯤꯡꯁꯨ ꯍꯥꯡꯕ ꯑꯗꯨꯗ ꯑꯩꯈꯣꯏꯒꯤ ꯑꯦꯔꯤꯌꯥꯗ ꯑꯩꯅ ꯍꯧꯖꯤꯛ ꯑꯩꯈꯣꯏꯅ ꯂꯩꯕ ꯑꯦꯔꯤꯌꯥꯗ ꯍꯥꯏꯔꯒꯗꯤ ꯑꯗꯨꯗ ꯑꯉꯥꯡ ꯑꯅꯝꯕꯅꯗꯤ ꯑꯗꯨꯗꯗꯤ ꯇꯝꯅꯩ ꯇꯝꯅꯔꯁꯨ ꯑꯠ ꯑꯩꯈꯣꯏ ꯑꯗꯨ ꯑꯩꯈꯣꯏꯒꯤ ꯑꯦꯔꯤꯌꯥꯁꯤꯗꯗꯤ ꯑꯗꯨꯒꯤ ꯁ꯭ꯀꯨꯜ ꯈꯛꯇ ꯑꯣꯏ ꯍꯥꯏꯕ ꯇꯥꯔꯦꯅꯦ ꯄ꯭ꯔꯥꯏꯃꯥꯔꯤꯁ ꯂꯦꯚꯦꯜꯗꯅꯤꯅ
ꯌꯥꯝ ꯐꯩꯌꯦ ꯁ꯭ꯀꯨꯜ ꯅꯛꯅ ꯂꯩꯕꯗꯣ ꯑꯉꯥꯡ ꯈꯩꯒꯤꯗꯃꯛꯇꯗꯤ ꯑꯥ
ꯎꯝ ꯁꯣꯝ ꯂꯨꯍꯣꯡꯕꯤꯔꯕ꯭ꯔꯣ
ꯇꯥꯕ꯭ꯔꯣ
ꯎꯝ
ꯀꯔꯤ ꯍꯥꯏꯕꯤꯅꯣ ꯍꯧꯖꯤꯛꯇ ꯍꯥꯥ
ꯅꯥꯀꯟꯗ ꯑꯉꯥꯡ ꯃꯈꯣꯟ ꯇꯥꯕꯗꯨꯗ ꯁꯣꯝꯁꯤꯝ ꯃꯦꯔꯤꯠ ꯑꯣꯏꯔꯕ꯭ꯔꯥ ꯍꯪꯕꯅꯤ
ꯅꯠꯇꯦ ꯅꯠꯇꯦ ꯏꯌꯥꯝꯕꯒꯤ ꯃꯆꯥꯅꯦ
ꯑꯣ ꯅꯪꯗꯤ ꯂꯩꯁꯥꯕꯤ
ꯑꯌꯥꯝꯕꯒꯤ ꯃꯠ ꯆꯥꯁꯦ ꯍꯟꯗꯛꯇ ꯑꯃꯃꯨꯛ ꯄꯣꯛꯄꯒꯣ ꯑꯗꯨꯅ ꯑꯍꯟꯁꯦ ꯑꯩꯒ ꯑꯩꯅ ꯌꯦꯡꯕꯤꯕꯀꯣ
ꯑꯣ ꯑꯗꯨꯗꯤ ꯌꯨꯝ ꯑ ꯁ꯭ꯀꯨꯜ ꯗꯤ ꯁ꯭ꯀꯨꯜ ꯁ꯭ꯀꯨꯜꯗꯅꯥ ꯃꯤꯁ ꯇꯥꯔꯦ ꯑꯗꯨ ꯌꯨꯝ ꯌꯧꯔꯛꯑꯅꯦ ꯌꯨꯝ ꯍꯜꯂꯛꯑꯒꯅ ꯑꯃꯨꯛ ꯋꯥꯔꯗꯦꯟ ꯌꯨꯝ ꯌꯥꯎꯔꯛꯑꯅꯤꯒ ꯋꯥꯔꯗꯦꯟ ꯍꯥꯏꯕ ꯇꯥꯔꯦꯅꯦ꯫ ꯑꯟꯇꯤꯗꯨꯗꯤ ꯅꯪꯒꯤ ꯅꯌꯥꯝꯕꯒꯤ ꯑꯉꯥꯡꯗꯨ ꯅꯥꯏꯠ ꯇꯥꯏꯝꯗ ꯅꯪꯅ ꯑꯃꯨꯛꯀꯁꯤ ꯌꯨꯝ ꯂꯩꯕ ꯃꯇꯝꯗ ꯅꯪꯅ ꯁꯤꯟꯅꯔꯕꯅꯤꯅ ꯋꯥꯔꯗꯦꯟ ꯇꯥꯔꯦꯕ꯫ ꯁ꯭ꯀꯨꯜꯒꯤꯅ ꯃꯤꯁ
ꯈꯔ ꯌꯥꯝꯂꯛꯈ꯭ꯔꯕꯅꯤꯅ ꯑꯟꯇꯤ ꯑꯣꯟꯈ꯭ꯔꯦꯕ ꯍꯧꯖꯤꯛꯇꯤ꯫ ꯑꯉꯥ ꯑꯉꯥꯡꯈꯣꯏꯅ ꯅꯪꯗ ꯏꯆꯦ ꯏꯆꯦ ꯀꯧꯕꯗꯣ ꯑꯟꯇꯤ ꯑꯣꯟ ꯈ꯭ꯔꯦꯕ
ꯑꯟꯇꯤꯗꯨꯗꯤ ꯑꯟꯇꯤꯗꯤꯗꯤ